ꯇꯥꯕ꯭ꯔꯣ ꯕ꯭ꯔꯣ
ꯇꯥꯔꯦ ꯇꯥꯔꯦ ꯑꯁ ꯀꯩꯅꯣ ꯅꯦꯠꯋꯥꯠ ꯅꯨꯡꯉꯥꯏꯇꯕ ꯐꯣꯟꯖꯦ ꯄꯠ ꯄꯠ ꯇꯠꯂꯦꯍꯦ
ꯅꯦ ꯅꯦꯋꯥꯛꯖꯦ ꯅꯣꯡ ꯃꯪꯕꯖꯤꯗ ꯏꯅꯨꯡ ꯅꯨꯡꯉꯥꯏꯇ꯭ꯔꯕ ꯀꯩꯅꯣ
ꯋꯥꯔꯤ ꯁꯥꯟꯅꯗꯧꯁꯨ ꯀꯨꯏꯔꯦ ꯑ ꯉꯁꯤ ꯅꯣꯡꯃ ꯋꯥꯔꯤ ꯉꯥꯏꯍꯥꯛ ꯁꯥꯟꯅꯒꯦ ꯇꯧꯕ ꯐꯣꯟꯖꯤ ꯌꯥꯝ ꯂꯥꯏꯟ ꯅꯨꯡꯉꯥꯏꯇꯕ ꯇꯧꯏ
ꯑꯗꯨꯅꯦ ꯍꯥꯏꯖꯦ ꯋꯥꯔꯤ ꯁꯥꯅꯗꯕ ꯀꯨꯏꯔꯦꯅꯦ ꯑꯄꯡ ꯑꯋꯥ ꯅꯨꯡꯉꯥꯏ ꯐꯣꯡꯗꯣꯛꯅꯒꯦ ꯇꯧꯕꯖꯤꯗ ꯋꯦꯗ꯭ꯔꯖꯤꯖꯨ ꯌꯦꯠꯂꯦꯗꯨꯅꯤ
ꯑ ꯅꯨꯡꯁꯤꯌꯦ ꯑꯣ ꯀꯩꯅꯣ ꯉꯔꯥꯡꯒꯥꯖꯦ ꯕꯣꯜ ꯑꯦ ꯉꯁꯤ ꯉꯁꯤ ꯑꯍꯤꯡꯒꯥꯖꯦ ꯕꯣꯜ ꯕꯣꯜꯒ ꯌꯦꯡꯗꯕꯣ ꯕꯣꯜ ꯍꯥꯏꯗꯤ ꯇꯤꯝ ꯐꯖ ꯐꯖꯕ ꯁꯥꯟꯅꯔꯤꯖꯤꯡꯖꯦ
ꯑ ꯌꯦꯡꯉꯦ ꯌꯦꯡꯉꯦ ꯑꯁ ꯑꯗꯨ ꯌꯦꯡꯕꯗ ꯑꯌꯨꯛ ꯌꯥꯍꯧ ꯊꯦꯡꯒꯦꯅꯕ ꯂꯧ ꯆꯠ ꯇꯧꯒ꯭ꯔꯛ ꯆꯠꯇ꯭ꯔꯝꯃꯤ ꯀꯩꯅꯣ ꯕꯣꯜꯖꯦ ꯍꯟꯗꯛꯇꯤ ꯐꯖꯅ ꯐꯖꯔꯦ ꯍꯥꯏꯇꯥꯔꯦꯅꯦ ꯍꯥꯏꯕꯗꯤ ꯃꯩ ꯆꯠꯂꯦꯕ ꯍꯥꯏꯗꯤ ꯑꯝꯋꯥꯡ ꯑꯥꯋꯥꯡ ꯇꯥꯗ꯭ꯔꯤꯕ ꯀꯟꯇ꯭ꯔꯤ ꯃꯌꯥꯝꯅ ꯗꯣꯃꯤꯌꯦꯠ ꯂꯣꯏ ꯇꯧꯁꯜꯂꯛꯄꯩ ꯃꯑꯣꯡ ꯍꯩ ꯈꯨꯗꯨꯝ ꯂꯣꯏ ꯆꯟꯁꯤꯜꯂꯛꯄꯩ ꯃꯑꯣꯡꯗꯀꯣ
ꯀꯩ ꯏꯊꯥ ꯊꯥꯖꯗꯅ
ꯍꯣꯏ ꯌꯥꯝ ꯅꯩꯈꯠꯂꯛꯑꯦ ꯍꯥꯏꯇꯥꯔꯦ
ꯐꯨꯝꯃꯒ ꯊꯝꯃꯨꯔꯒ ꯐꯨꯗꯣꯔꯛꯄ
ꯍꯣꯏ ꯍꯣꯏ ꯖ꯭ꯔꯃꯅꯤꯒꯥꯛ ꯂꯩꯍꯧꯔꯦ ꯀꯩꯅꯣ ꯍꯟꯗꯛꯇꯤ
ꯑꯗꯨꯅꯦ ꯍꯥꯏꯖꯦ ꯇꯥꯕꯗ ꯅꯣꯛꯅꯤꯡꯕ ꯍꯥꯏꯇꯥꯔꯦ
ꯃꯤ ꯋꯥ ꯋꯥ ꯋꯥꯜ ꯀꯞ ꯂꯧꯔꯒ ꯂꯥꯛꯄ ꯇꯤꯝ ꯃꯈꯩꯖꯦ ꯍꯥꯏꯗꯤ ꯑꯁ ꯈꯪꯗꯦꯗ ꯀꯃꯥꯏ ꯍꯥꯏꯗꯣꯏꯅꯣ
ꯃꯔꯤꯔꯛ ꯂꯧ ꯂꯧꯔꯛꯑꯕꯅꯦꯕ
ꯑꯗꯨꯅꯤ ꯍꯥꯏꯖꯦ ꯑꯗꯩ ꯍꯟꯗꯛꯁꯨ ꯑꯦ ꯃꯃꯥꯡ ꯂꯧꯈꯤꯕ ꯑꯥꯔꯖꯦꯟꯇꯤꯅꯥ ꯕꯣꯡꯃꯩ ꯉꯁꯤ ꯉꯁꯤ ꯔ ꯍꯩꯌꯦꯡꯔ ꯃꯥꯏ ꯃꯦꯁꯁꯦ꯫
ꯑꯣ
ꯎꯝ ꯃꯣꯏꯁꯨ ꯈꯪꯗꯦ ꯇꯥꯔꯤꯕ ꯇꯤꯝꯗꯣ ꯍꯣꯏ ꯑꯅꯧꯕꯅꯤ ꯍꯥꯏꯕꯨ ꯑꯗꯨꯝ ꯀꯩꯁꯨ ꯌꯥꯝꯅ ꯂꯤꯡꯗꯕ ꯇꯤꯝꯗꯤ ꯅꯠꯇꯦꯕ꯫
ꯍꯌꯦꯡ ꯑꯃꯨꯛ ꯃꯤꯅ ꯊꯣꯏꯖꯤꯟꯒꯤꯗ꯭ꯔꯥ ꯀꯥꯏꯅ ꯈꯜꯂꯤꯅꯤ꯫
ꯕ꯭ꯔꯣꯒꯤꯁꯤ ꯅꯦꯠꯋꯥꯛ ꯅꯨꯡꯉꯥꯏꯇꯕ ꯃꯥꯜꯂꯦ ꯄꯠ ꯄꯠꯇꯠꯂꯦ꯫ ꯑꯩꯉꯣꯟꯗ ꯅꯨꯡꯉꯥꯏꯇ꯭ꯔꯤꯕ꯭ꯔꯥ ꯅꯉꯣꯟꯗ ꯅꯨꯡꯉꯥꯏ
ꯀꯅꯥꯒꯤ ꯐꯦꯟ ꯑꯣꯏꯗꯣꯏꯅꯣ꯫
ꯑꯁ ꯐꯦꯟꯕꯨꯗꯤ ꯕ꯭ꯔꯥꯖꯤꯜꯒꯤ ꯐꯦꯟꯅꯤ ꯀꯩꯅꯣ ꯕ꯭ꯔꯥꯖꯤꯜ ꯍꯥꯏꯔꯒꯗꯤ ꯂꯣꯏꯔꯦ꯫
ꯀꯅꯥꯒꯤ꯫
ꯑꯁ ꯁꯞꯄꯣꯔꯠꯀꯤ ꯋꯥꯅꯤꯗ ꯄ꯭ꯂꯦꯌꯔꯗꯨꯗꯤ ꯑꯩꯅ ꯍꯧꯖꯤꯛ ꯍꯧꯖꯤꯛꯀꯤ ꯁꯥꯟꯅꯔꯤꯕꯁꯤꯡꯁꯤꯗꯗꯤ ꯑꯄꯥꯝꯕ ꯑꯃ ꯌꯥꯎꯗ꯭ꯔꯦ ꯄ꯭ꯂꯦꯌꯔꯗꯕꯨꯗꯤ ꯅꯍꯥꯟꯋꯥꯏ ꯔꯣꯅꯥꯜꯗꯤꯅꯨ ꯑꯗꯨꯗ ꯑꯗꯨꯗ ꯁꯨꯝ ꯄꯥꯝꯕꯣ ꯋꯥꯅꯦ ꯑꯗꯨ
ꯑ ꯍꯧꯖꯤ ꯀꯁꯤꯍꯥ ꯑ ꯍꯧꯖꯤꯛꯇꯤ ꯃꯦꯁꯤꯅ ꯅꯝꯅ ꯄꯥꯝꯕꯣ
ꯑꯁ ꯍꯧꯖꯤꯛꯀꯤꯗꯤ ꯊꯣꯏꯅ ꯂꯩꯇ꯭ꯔꯦꯗ ꯍꯧꯖꯤꯛꯀꯥꯟꯗꯤ ꯑꯄꯥꯝꯕꯁꯤ꯫ ꯃꯌꯥꯝꯁꯨ ꯄꯪꯍꯥꯏ ꯍꯥꯏ ꯃꯦꯁꯤ ꯔꯣꯅꯥꯜꯗꯣꯅ ꯄꯪꯍꯥꯏ ꯍꯥꯏꯅꯩ꯫
ꯑ꯫
ꯒꯌꯥꯟ ꯇꯥꯗꯦ ꯗꯨꯅꯦ꯫ ꯑꯩꯈꯣꯏꯗꯤ ꯂꯣꯏ ꯁꯞꯄꯣꯔꯠ ꯇꯧꯋꯦ ꯂꯣꯏꯔꯦ ꯑꯍꯩꯕꯅ ꯑꯗꯨꯝ ꯍꯩꯖꯁꯅꯨ꯫
ꯑꯣ ꯑꯗꯨꯅꯦ꯫
ꯀꯥꯟꯅꯗꯦꯕꯁꯤꯗ ꯃꯣꯏ ꯃꯣꯏꯒꯤꯗꯃꯛꯇ ꯀꯩꯅꯣ ꯇꯧꯔꯒ ꯂꯩꯌꯦ ꯃꯤ ꯈꯠꯅꯗꯒ ꯇꯧꯕ
ꯍꯣꯏ ꯇꯥꯈꯤ ꯑꯩꯁꯨ ꯑꯩꯈꯣꯏ ꯑꯩꯈꯣꯏꯔꯣꯝꯗ ꯑꯩꯈꯣꯏ ꯂꯝꯂꯣꯝꯗꯁꯨ ꯑꯗꯣ꯫ ꯑꯥ ꯃꯊꯣꯡ ꯆꯥꯗꯕ ꯌꯥꯝ ꯄꯥꯎ ꯆꯥꯖ ꯊꯥꯈꯤ꯫
ꯑꯗꯨ ꯀꯥꯟꯅꯗꯦꯕ ꯍꯥꯏꯗꯤ ꯃꯥꯏ ꯃꯥꯥꯏꯜꯂ ꯂꯝꯂꯝꯅꯤ ꯃꯥꯏ ꯃꯥꯏ ꯃꯤ ꯃꯤ ꯍꯩꯖꯕꯅꯤ ꯑꯗꯨꯗ ꯑꯩꯈꯣꯏꯅ ꯁ꯭ꯋꯥꯏꯁꯤꯗ ꯀꯩꯅꯣ ꯇꯧꯔꯨꯔ ꯀꯩꯗꯧꯗꯣꯏꯅꯣ꯫ ꯃꯦꯁꯤꯁꯨ ꯍꯩ ꯔꯣꯅꯥꯜꯗ ꯔꯣꯅꯥꯜꯗꯣꯁꯨ ꯍꯩ ꯆꯞ ꯃꯥꯟꯅꯩꯕ꯫
ꯒꯤ꯫ ꯏꯁꯀꯤꯜ ꯃꯥꯏ ꯃꯥꯏ ꯏꯁꯀꯤꯜ ꯄꯨꯊꯣꯛꯅꯔ ꯁꯥꯟꯅꯔꯤꯗ ꯑꯩꯗꯤ ꯑꯗꯨ ꯌꯦꯡꯉꯒ ꯑꯗꯨꯒꯨꯝꯕ ꯌꯦꯡꯕꯗꯨ ꯅꯨꯡꯉꯥꯏꯕꯩ ꯄꯪꯡ ꯌꯦꯡꯕꯩ ꯋꯥꯅꯦꯕ ꯍꯥꯏꯗꯤ
ꯃꯇꯥꯡ ꯃꯇꯥꯡꯅꯦ ꯍꯥꯏꯇꯔꯦ꯫ ꯎꯝ
ꯍꯥꯏ ꯀꯥꯟꯅꯗꯦꯕ ꯁꯤꯗ ꯅꯩꯅꯔꯨꯔꯒ ꯃꯤ ꯃꯤ ꯍꯩꯖꯕꯤꯅꯤ ꯃꯥꯁꯨ ꯇꯧꯋꯤ ꯑꯩꯁꯨ ꯇꯧꯋꯦ ꯑꯗꯨ ꯇꯧꯋꯦꯅ ꯍꯥꯡꯅꯔꯨꯔ ꯀꯩꯗꯧꯕꯅꯤ꯫
ꯑꯗꯨꯅꯤ꯫
ꯑꯣ ꯄꯩꯁꯥ ꯐꯪꯉꯦꯕꯨꯗꯤ ꯌꯥꯏ ꯉꯥꯡꯅꯔꯁꯨ꯫
ꯑꯣ ꯕꯣꯔꯗꯤ ꯄꯩꯁꯥꯒ ꯊꯕ ꯈꯣꯠꯄ ꯇꯧꯕꯗꯤ꯫
ꯑꯁ ꯇꯧꯗꯦ ꯑꯩ ꯁꯨꯝꯕꯁꯤꯗꯤ ꯀꯌꯥ ꯍꯩꯅꯗꯦ ꯍꯥꯏꯇꯥꯔꯦꯅꯦ ꯇꯤꯡꯒꯤꯗꯤ ꯑ ꯍꯟꯗꯛꯇꯤ ꯇ꯭ꯔꯥꯏ ꯇꯧꯁꯤꯔꯀꯥꯏꯗꯤ ꯈꯜꯂꯦ ꯑꯗꯣ ꯑꯁ ꯈꯪꯗꯦ ꯑꯗꯨꯝ ꯏꯍꯥꯟ ꯁꯨꯝ ꯇꯧꯔꯛꯇ꯭ꯔꯕꯅꯤꯅ ꯍꯩꯅꯗꯕꯗꯣ꯫
ꯑꯣ
ꯎꯝ ꯑꯗꯨꯃꯥꯏ ꯇꯧ
ꯑꯩꯁꯨ ꯑꯁꯨ ꯇꯧꯕꯗꯤ ꯇꯧꯗꯦ ꯍꯥꯏꯗꯤ ꯑꯩꯈꯣꯏ ꯏꯃꯥꯟꯅꯕ ꯁꯨꯝ ꯇꯧꯕ ꯌꯥꯎꯕ ꯑꯗ ꯃꯣꯏ ꯁꯨꯝ ꯇꯧꯕ ꯌꯦꯡꯉꯤꯅ‌ꯦ ꯑꯦ ꯑꯩꯁꯨ ꯍꯩꯅꯗꯦ ꯁꯤꯒꯨꯝꯕꯁꯦ ꯑꯗꯨꯅ ꯇꯧꯗ‌ꯦ
ꯎꯝ ꯂꯩ ꯃꯥꯈꯣꯏꯁꯨ ꯃ ꯍꯣꯏ ꯏꯃꯥꯟꯅꯕ ꯇꯧꯔꯦ ꯑꯗꯣ ꯍꯥꯏꯗꯤ ꯃꯣꯏꯅꯒ ꯑꯗꯨꯗ ꯄꯩꯁꯥ ꯑꯗꯨ ꯐꯪꯉꯤꯒ ꯍꯥꯏ ꯇꯧ ꯀꯩ ꯏꯁꯥꯗ ꯀꯜꯂꯛꯄ ꯐꯥꯎꯗꯦꯕ
ꯍꯣꯏ ꯑꯩ ꯀꯌꯥ ꯄꯥꯝꯕ ꯑꯣꯏꯗꯕ ꯁꯤꯒꯨꯝꯕ ꯈꯨꯇꯧꯁꯦ ꯑꯗꯨꯅ ꯑꯩ
ꯑꯗꯨꯅ ꯑꯩꯈꯣꯏꯁꯨ ꯇꯧꯗꯦ ꯀ ꯀꯥꯟꯁꯨ ꯀꯥꯟꯅꯗꯦꯗ ꯍ‌ꯦ ꯂꯣꯏ ꯇꯣꯡꯉꯤꯒꯩ ꯍꯔꯥꯎꯋꯤꯖꯨ ꯍꯥꯏ ꯁꯤꯗꯤ ꯃꯥꯡ ꯀꯥꯟꯗꯗꯤ ꯁꯥꯎꯅꯤꯡꯉꯛꯑꯅꯤ ꯑꯗꯩꯗꯤ ꯄꯩꯁꯥ ꯑꯗꯨꯗ ꯃꯌꯥꯝ ꯂꯣꯏꯁꯤꯟꯕꯁꯨ ꯃꯤꯁꯨ ꯑꯗꯨꯝ ꯌꯥꯎꯔꯤ ꯄ‌ꯣꯠꯅꯦꯕ
ꯋꯥꯅ‌ꯦ
ꯀꯥꯟꯅꯗ‌ꯦꯕ ꯑꯗꯨꯗꯤ
ꯍꯟꯗꯛꯀꯤꯁꯤ ꯍꯟꯗꯛꯀꯤꯁꯤ ꯐ꯭ꯔꯥꯟꯁꯁꯤ ꯐꯖ ꯐꯖꯔꯤ
ꯎꯝ ꯐ꯭ꯔꯥꯟꯁ ꯐꯖ‌ꯩ ꯃ‌ꯣꯏ ꯃꯣꯏꯁꯤ ꯃꯃꯥꯡꯁꯨ ꯐꯖꯩ ꯃꯃꯥꯡꯁꯨ ꯈꯤꯠꯇꯗꯗꯅ‌ꯦ ꯃꯣꯏ ꯁꯣꯏꯔꯤꯁꯦ
ꯃꯃꯥꯡꯒꯤ ꯃꯃꯥꯡꯁꯨ ꯐꯖꯩ ꯃꯃꯥꯡꯗꯁꯨ ꯐꯖꯩ ꯍꯟꯗꯛꯁꯨ ꯐꯖꯔꯤ
ꯍꯟꯗꯛꯇꯤ ꯑꯌꯥꯝꯕꯅ ꯂꯣꯏ ꯐꯖꯅꯩ ꯐꯖꯕꯩꯗꯤ
ꯑ ꯃꯣꯏ ꯑꯦꯇꯦꯛꯀꯔꯁꯤ ꯌꯥꯝ ꯕ‌ꯦꯔꯥ ꯀꯥꯏꯌ‌ꯦꯕ ꯐ꯭ꯔꯥꯁꯁꯤ
ꯎꯝ ꯍꯣꯏ ꯃꯊꯛ ꯃꯥꯄꯦ ꯑꯗꯒꯤ ꯀꯩꯅꯣ ꯗ‌ꯦꯕꯤꯜ ꯗꯦꯕꯦꯜ ꯀꯔꯤ ꯑꯃ ꯅꯦꯒ꯭ꯔꯣ ꯃꯆꯥꯝ ꯌꯥꯎꯕꯗꯨꯟ ꯀꯔꯤ ꯍꯥꯏꯕ ꯃꯃꯤꯡ ꯀꯥꯎꯕꯨ ꯀꯥꯎ ꯑ ꯑꯣ ꯃꯣꯏꯅꯤꯅꯦ ꯍꯧꯖꯤꯛ ꯌꯥꯝ ꯐꯖꯩꯁꯦ
ꯑꯁ ꯑꯗꯨꯅꯦ ꯑꯩꯅ ꯉꯛꯏꯁꯤꯅ ꯃꯦꯁꯤꯅ ꯋꯥꯔꯜ ꯀꯞ ꯇꯔꯨꯛ ꯒ‌ꯣꯜ ꯒ ꯕ‌ꯣꯜꯒ ꯑꯦꯝꯕꯥꯄ‌ꯦꯅ ꯑꯍꯨꯝꯂꯛꯈꯛꯇ ꯀꯥꯎꯔꯛꯄꯒ ꯑꯦꯝ ꯕꯥꯄ‌ꯦꯒ ꯃꯥꯟꯅꯔꯛꯑꯦ ꯑ‌ꯦꯝꯕꯥꯄ‌‌ꯦꯅ ꯍꯦꯟꯅꯀꯗꯧꯔ ꯑꯈꯛꯇꯅꯤ ꯈ‌ꯦꯠꯅꯔꯤꯁ‌ꯦ
ꯎꯝ ꯍꯣꯏ ꯃꯇꯝ ꯃꯇꯝꯒꯤ ꯑꯣꯏ ꯑꯍꯣꯡ ꯍ ꯅꯍꯥꯟꯋꯥꯏꯒꯤꯅ ꯑꯃꯨꯛ ꯗꯤꯐꯦꯟꯗꯔ ꯌꯥꯝ ꯂꯤꯡꯉꯝꯒꯅꯤ ꯍꯥꯏꯇꯥꯔꯦꯅꯦ ꯈꯪ
ꯅꯍꯥꯟꯋꯥꯏ ꯒꯣꯜ ꯒꯣꯜꯒꯃꯨꯛ ꯆꯟꯅꯗꯕ ꯃꯥꯜꯂꯦ ꯅꯍꯥꯟꯋꯥꯏꯁꯦ
ꯑꯣꯝ
ꯍꯟꯗꯛꯇꯤꯗ ꯍ‌ꯣꯔꯦꯀꯣꯔꯠꯁꯨ ꯐꯖꯅ ꯊꯨꯒꯥꯏꯈꯤꯗꯧꯔꯦ
ꯎꯪ ꯑꯗꯨꯏ ꯍꯥꯏꯔꯗꯤ ꯑꯩ ꯑꯩꯅ ꯁꯨꯝ ꯈꯟꯕ ꯗꯤꯐꯦꯟꯗꯔ ꯃꯈꯩꯁꯦ ꯅꯍꯥꯟꯋꯥꯏꯒꯤꯅ ꯌꯥꯝ ꯊꯤꯅ ꯂꯤꯡꯕ ꯃꯥꯜꯂꯦ ꯍꯧꯖꯤꯛꯇꯩꯗꯤ
ꯍ‌ꯣꯏ ꯕ꯭ꯔꯖꯤ ꯇꯤꯝꯗ‌ꯣ ꯗꯤꯐꯦꯟꯗꯔꯒꯤ
ꯎꯝ
ꯑ‌ꯦꯇ‌ꯦꯛꯀꯔꯗꯒꯤ ꯑꯅꯤ ꯃꯛ ꯄꯨꯟꯕ ꯃꯅꯨꯡꯗ ꯅꯥꯎꯔ‌ꯦ
ꯍꯣꯏ ꯑꯗꯨꯅꯦ ꯍꯥꯏꯖ ꯑꯗꯨ ꯂꯥꯏꯔꯤ ꯕꯣꯜꯁꯨ ꯑꯩꯅ ꯁꯨꯝ ꯈꯟꯖꯕ ꯋꯥꯅꯤꯀꯣ ꯅꯍꯥꯟꯋꯥꯏ ꯁꯥꯟꯅꯔꯛꯏꯁꯤꯡꯁꯤꯒ ꯍꯧꯖꯤꯛꯁꯦ ꯌꯥꯝ ꯈꯦꯠꯅꯕꯒꯨꯝ ꯇꯧꯕ ꯍꯥꯏꯇꯥꯔꯦ ꯌꯦꯡꯕ ꯅꯨꯡꯉꯥꯏꯕꯁꯤ ꯅꯍꯥꯟꯋꯥꯏ ꯇꯨ ꯊꯥꯎꯖꯟ ꯇ꯭ꯋꯦꯟꯇꯤ ꯁꯤꯛꯁ ꯑꯦ ꯇꯨ ꯊꯥꯎꯖꯟ ꯁꯤꯛꯁ ꯇꯨ ꯊꯥꯎꯖꯟ ꯇꯦꯟ ꯑꯗꯨꯝ ꯀꯥꯟꯗ ꯌꯦꯡꯕ ꯅꯨꯡꯉꯥꯏꯕ ꯍꯦꯜꯂꯦꯕ ꯅꯨꯡꯉꯥꯏꯕꯁꯦ ꯈꯪꯗꯦ ꯇꯥꯎꯔꯤꯁ
ꯑꯩ ꯍꯥꯏꯕꯨ ꯑꯀꯥꯕꯅ ꯊꯥꯖꯔꯦ ꯑꯩꯈꯣꯏ ꯁꯨꯝꯕꯗ ꯌꯥꯝ ꯀꯥ ꯍꯦꯟꯅ ꯑꯇꯩ ꯑꯇꯩ ꯂꯩꯇꯦꯕ ꯑꯩꯈꯣꯏꯗ
ꯃꯥ ꯁꯥꯟꯕꯨꯒ ꯁ꯭ꯔꯣ ꯀꯥꯏ ꯇ ꯁꯅꯕꯨꯣꯒ ꯁꯠꯇꯔ
ꯁꯥꯟꯅꯕ ꯍꯟꯗꯛꯇꯤ ꯂꯦꯞꯄꯦ ꯊꯕꯛ ꯈꯔ ꯈꯔ ꯆꯠꯇꯨꯅ ꯁꯥꯟꯅꯕꯁꯦ ꯆꯪꯗ꯭ꯔꯦ꯫ ꯍꯥꯟꯅꯗꯤ ꯁꯥꯟꯅꯕꯗꯨ ꯑꯗꯨꯝ ꯐꯖꯅ ꯆꯠꯂꯝꯕꯅꯦ ꯍꯟꯗꯛꯇꯤ ꯌꯥꯗ꯭ꯔꯥ꯫
ꯕꯍꯣꯏꯁꯤ ꯆꯤꯡꯂꯣꯝꯗ ꯑꯣꯏꯗꯣꯏꯔ ꯆꯤꯡꯂꯣꯝ ꯈꯔ ꯀꯥꯕ ꯑꯣꯏꯗꯣꯏꯔ
ꯆꯤꯡꯒ ꯅꯛꯅꯔꯤꯕꯦ ꯄꯨ꯭ꯔꯥ ꯆꯤꯡꯁꯨ ꯅꯠꯇꯦ ꯍꯥꯏꯇꯥꯔꯦꯅꯦ꯫ ꯑ ꯂꯥꯏꯕ꯭ꯔꯦꯔꯤ ꯂꯩꯕ ꯖꯒꯥꯗꯣ ꯑꯗꯨꯋꯥꯗꯤꯩ ꯑꯣꯏꯗꯅꯦ꯫ ꯍꯣꯏ ꯀꯛꯆꯤꯡꯒꯤ ꯂꯥꯏꯕ꯭ꯔꯦꯔꯤ ꯂꯩꯕꯗꯣ꯫
ꯑꯣ ꯑꯁ ꯑꯗꯨꯗꯤ ꯑꯩꯈꯣꯏꯒ ꯌꯥꯝ ꯂꯥꯞꯅꯗꯦꯅꯦ꯫
ꯎꯝ
ꯑꯩꯈꯣꯏꯗ ꯑꯗꯨ ꯅꯥꯀꯟꯒꯤ ꯑꯗꯨꯒꯤ ꯑꯁꯨꯝꯕꯅꯦ ꯎꯄꯥꯛ ꯊꯣꯡꯗꯣ ꯂꯥꯟꯊꯣꯛꯑꯒꯅꯦ꯫
ꯑꯣ ꯋꯩ ꯑꯁꯣꯝ ꯁꯥꯏꯠꯇꯒꯤ
ꯑꯣ
ꯑꯦ ꯍꯌꯦꯡ ꯎꯝ ꯍꯌꯦꯡ ꯅꯣꯡꯃ ꯑꯗꯨꯝ ꯊꯣꯛꯂꯀꯥꯟꯗ ꯄꯨꯟꯖꯤ ꯌꯥꯏ ꯀꯌꯤꯝ ꯀꯥꯏꯗꯦ꯫
ꯄꯥꯎꯗꯤ ꯁꯨꯝ ꯐꯥꯎꯅꯥ ꯂꯩꯔꯁꯤ ꯅꯨꯡꯉꯥꯏꯇꯦꯕ ꯁꯛꯅꯨꯡ ꯈꯪꯅꯕꯅ ꯐꯩꯕ
ꯐꯩꯌꯦ ꯐꯩꯌꯦ ꯅꯣꯡꯃ ꯁꯠ ꯄꯨꯟꯊꯣꯛꯑꯒ ꯆꯥꯛ ꯃꯆꯥ ꯑꯃ ꯊꯣꯛ ꯆꯥꯊꯣꯛꯑꯒ ꯂꯣꯏꯔꯦ ꯀꯩꯅꯣ꯫
ꯑ ꯍꯣꯏ
ꯑꯇꯩ ꯑꯇꯩꯗꯤ ꯈꯪꯗꯦꯍꯦ ꯍꯥꯏꯕꯨ ꯆꯥꯕꯁꯤꯗꯤ ꯄꯥꯝꯖꯔꯦ꯫
ꯑꯩ ꯍꯌꯦꯡ ꯃꯊꯪ ꯆꯍꯤꯗꯤ ꯈꯔ ꯆꯌꯦꯠꯅꯩꯕ ꯁ꯭ꯋꯥꯏ ꯊꯣꯛꯂꯛꯄꯗ ꯑꯩ
ꯎꯝ ꯅꯣꯏꯗꯤ ꯑꯗꯣꯝꯗ ꯂꯩꯕꯅꯤꯅ ꯆꯥꯕ ꯈꯔ ꯋꯥꯠꯂꯝꯒꯅꯤꯅꯦ꯫ ꯄꯥꯝꯖꯅ ꯆꯥꯕ ꯐꯪꯉꯝꯃꯔꯣꯏꯕ꯫
ꯆꯥꯗꯦ꯫ ꯋꯦꯠ ꯁꯕꯦꯟꯇꯤ ꯁ꯭ꯋꯥꯏ ꯇꯥꯕꯅꯦ ꯍꯧꯖꯤꯛꯇꯤ ꯌꯥꯗ꯭ꯔꯦ꯫
ꯑꯣ
ꯎꯝ
ꯐꯥꯏꯚ ꯄꯣꯏꯟ ꯑꯥꯏꯠ ꯁ꯭ꯋꯥꯏ ꯑ ꯅꯥꯏꯟ ꯁ꯭ꯋꯥꯏ ꯂꯩꯁꯤꯜꯂꯦ ꯑꯗꯨꯒ ꯋꯦꯠ ꯀꯌꯥ
ꯑꯗꯣ ꯁꯥꯟꯅꯕ ꯈꯣꯠꯄꯝ ꯂꯩꯇꯕ꯭ꯔꯥ ꯍꯥꯏꯖꯦ꯫
ꯂꯩꯌꯦ ꯍꯥꯏꯗꯤ ꯃꯣꯏꯖꯦ ꯑꯗꯣ ꯆꯥꯕꯁꯨ ꯈꯔ ꯃꯔꯥꯡ ꯀꯥꯏꯗꯕ ꯍꯥꯏꯇꯥꯔꯦ ꯑꯗꯨꯗꯤ ꯌꯥꯝ ꯂꯩꯗ ꯆꯥꯅ ꯊꯛꯅꯕ ꯈꯔ
ꯎꯝ ꯍꯣꯞ ꯑꯗꯨ ꯋꯥꯔꯤꯁꯨ ꯅꯨꯡꯉꯥꯏꯔꯤ ꯕ꯭ꯔꯣ ꯑꯩꯗꯣ ꯌꯨꯝ ꯕꯥꯎꯗ ꯍꯥꯏꯖꯤꯜꯂꯨꯏꯒꯦ꯫ ꯊꯕꯛ ꯑꯃ ꯂꯩꯔꯦ ꯎꯝ
ꯐꯔꯦ꯫
ꯎꯝ ꯊꯝꯃꯒꯦ ꯊꯝꯃꯒꯦ꯫